ꯑꯩꯖꯦ ꯐꯣꯟꯖꯦ ꯎꯝ ꯅꯨꯡꯉꯥꯏꯇꯗꯅ ꯉꯥꯏꯍꯥꯛꯇꯪ ꯇꯥꯔꯨꯗ꯭ꯔꯦ ꯑꯗꯨꯗꯨꯅ ꯀꯔꯤꯅꯣ ꯅꯪꯅ ꯑꯩꯉꯣꯟꯗ ꯇꯧꯔꯛꯑꯒ ꯇꯨꯃꯤꯟꯅ ꯂꯩꯔꯤꯁꯦꯅ ꯑꯩꯗꯤ ꯉꯍꯥꯛ ꯉꯥꯎꯔꯨꯔꯦ ꯀꯩ ꯀꯩꯗꯧꯔꯒꯦ ꯅꯪ ꯃꯈꯥꯗꯁꯨ ꯂꯩ ꯀꯥꯈꯠꯂꯛꯇꯒꯩ ꯑꯩꯉꯣꯟꯗ ꯗ ꯇꯧꯔꯛꯏꯁꯤꯅ
ꯑꯩꯁꯦ ꯅꯉꯣꯟꯗ ꯀꯩꯅꯣ ꯍꯪꯒꯦꯅ ꯅꯍꯥꯟ ꯃꯣꯃꯣ ꯆꯥꯕꯒꯤ ꯋꯥꯔꯤꯗꯣ ꯑꯗꯨꯗꯨꯒꯤ ꯍꯥꯏꯒꯦꯅ ꯇꯧꯔꯝꯕꯅꯦꯕ
ꯑꯣ ꯑꯩꯁꯦ ꯑꯁ ꯅꯍꯥꯟꯒꯤꯗꯣ ꯄꯦꯟ ꯄꯦꯟ ꯄꯦꯟꯍꯧꯗ꯭ꯔꯦꯅꯦ ꯃꯤꯁꯨ ꯌꯥꯝꯕꯒ ꯀꯩꯒ ꯒ꯭ꯌꯥꯟ ꯃꯦꯟ ꯑꯃ ꯇꯧꯍꯧꯗ꯭ꯔꯦ ꯍꯥꯏꯗꯤ ꯍꯥꯎꯕꯨꯗꯤ ꯑꯗꯨꯝ ꯍꯥꯎꯈꯤꯕ ꯑꯗꯣ ꯃꯤꯗꯣ ꯌꯥꯝꯕ ꯕꯅꯤꯅ ꯃꯣꯃꯣꯗꯨꯁꯨ ꯃꯌꯥꯝ ꯌꯥꯝꯃꯦ ꯗꯣ ꯑꯗꯩꯗꯤ ꯍꯥꯏꯗꯤ ꯑꯩꯈꯣꯏꯅ ꯁꯤꯗ ꯃꯄꯣꯠ ꯃꯆꯩꯗꯣ ꯃꯌꯥꯝ ꯂꯩꯔꯒ ꯈꯣꯠꯂꯒ ꯃꯌꯥꯝ ꯊꯥꯒꯠꯄ ꯑꯣꯏꯔꯗꯤ ꯑꯃꯨꯛꯇ ꯐꯕ ꯏꯪꯉꯗꯤ ꯍꯥꯏꯗꯤ ꯃꯣꯃꯣꯗꯤ ꯍꯥꯎꯖꯨ ꯍꯥꯎꯇꯦꯗꯅ ꯁꯥꯔꯒ ꯑꯃꯨꯛ ꯀꯟꯖꯜꯂꯛꯑꯦ ꯑꯗꯒꯤ ꯃꯠ ꯃꯇꯠ ꯃꯇꯠ ꯑꯃꯨꯛ ꯇꯠ ꯑꯗꯨꯗꯨꯅꯅꯦ ꯆꯥꯕꯝ ꯂꯥꯛ ꯈꯪꯁꯨ ꯈꯪꯍꯧꯗ꯭ꯔꯦꯗꯣ ꯁꯥꯅꯒ ꯁꯥꯕꯒ ꯑꯗꯩꯗꯤ ꯅꯍꯥꯟ ꯀꯩꯅꯣ ꯀꯔꯤ ꯀꯩꯅꯣ ꯁꯦꯝꯕ ꯃꯍꯤꯗꯨꯁꯨ ꯁꯨꯞꯇꯨꯁꯨ ꯍꯥꯎꯇ꯭ꯔꯦ ꯑꯗꯩꯗꯤ ꯆꯠꯅꯤꯗꯨꯖꯨ ꯍꯥꯏꯗꯤ ꯃꯍꯤꯗꯣ ꯈꯔꯁꯨ ꯂꯥꯡꯈ꯭ꯔꯦꯗꯅ ꯑꯗꯨꯗꯨꯅ ꯈꯔ ꯑꯗꯨꯝ ꯍꯥꯎꯕꯁꯦ ꯋꯥꯠꯈ꯭ꯔꯦ ꯑꯗꯣ ꯢꯄꯦꯟ ꯄꯦꯟꯍꯧꯗ꯭ꯔꯦ ꯅꯪꯗꯤ ꯄꯦꯟ ꯍꯧꯕ꯭ꯔꯥ ꯅꯍꯥꯟꯒꯤꯗꯣ
ꯑꯩꯁꯦ ꯑꯗꯨ ꯄꯦꯜꯍꯧꯗꯕꯩꯅꯤꯅꯦ ꯅꯉꯣꯟꯗ ꯑꯃꯨꯛ ꯄꯥꯎ ꯐꯥꯎꯔꯛꯏꯁꯦ ꯑꯩꯁꯦ ꯃꯊꯛꯇ ꯀꯥꯔꯛꯑꯒ ꯑꯗꯨꯝ ꯍꯥꯏꯕ ꯌꯥꯕꯗꯣ ꯑꯩꯁꯦ ꯁꯥꯅ ꯁꯥꯕꯒ ꯀꯥꯊꯣꯛ ꯀꯥꯁꯤꯟ ꯇꯧꯕꯁꯦ ꯑꯩꯁꯦ ꯌꯥꯝ ꯋꯥꯔꯕ ꯑꯗꯨꯗꯨꯅ ꯐꯣꯟ ꯑꯣꯏꯅ ꯇꯧꯔꯒ ꯍꯥꯏꯔꯒ ꯋꯥꯔꯤ ꯑꯩꯁꯦ ꯁꯤꯗ ꯑꯣꯢꯅ ꯈꯟꯅꯕꯅ ꯐꯔꯅꯤ ꯃꯊꯛꯁꯦ ꯀꯥꯊꯣꯛ ꯀꯥꯁꯤꯟ ꯇꯧꯗꯣꯏ ꯁꯔꯨꯛ ꯁꯥꯕꯅꯤꯅ ꯍꯥꯏꯅ ꯈꯜꯂꯒ ꯑꯩ ꯅꯉꯣꯟꯗ ꯇꯧꯔꯛꯏꯅꯦꯕ ꯅꯨꯃꯤꯠꯇꯣ ꯑꯩꯁꯨ ꯍꯥꯏꯗꯤ ꯋꯥꯁꯨ ꯋꯥꯔꯦ ꯑꯗꯨ ꯅꯨꯃꯤꯠꯇꯣ ꯃꯤꯁꯨ ꯌꯥꯝꯕꯅꯤꯅ ꯆꯥꯕꯗꯣ ꯍꯣꯏ ꯆꯥꯕꯕꯨꯗꯤ ꯄꯦꯟꯅ ꯆꯥꯍꯧꯋꯦ ꯀꯣ ꯑꯗꯨꯏꯁꯨ ꯀꯩꯁꯨ ꯌꯥꯝ ꯀꯩꯅꯣ ꯇꯧ ꯁꯥꯕꯅꯤꯅ ꯁꯥꯁꯨ ꯁꯥꯔꯦ ꯑꯗꯒꯤ ꯃꯤꯁꯨ ꯌꯥꯝꯕꯒꯤꯒ ꯒ꯭ꯌꯥꯟꯗꯣ ꯑꯝꯇ ꯇꯥꯍꯧꯗ꯭ꯔꯦꯗꯅ ꯑꯗꯨꯗꯨꯒꯤ ꯑꯩꯁꯦ ꯅꯉꯣꯟꯗ ꯃꯤ ꯌꯥꯝꯗꯕꯤꯗ ꯑꯃꯨꯛꯀ ꯅꯧꯅ ꯑꯃꯨꯛꯀ ꯍꯧ ꯀꯩ ꯍꯥꯏꯅꯤ ꯏꯕꯥꯅꯤꯈꯛ ꯑꯣꯏꯔꯁꯨ ꯑꯩꯈꯣꯏ ꯑꯍꯨꯝ ꯑꯣꯏꯔꯁꯨ ꯆꯥꯁꯤꯔꯥꯅ ꯑꯩꯁꯦ ꯃꯤ ꯑꯇꯣꯞꯄ ꯌꯥꯎꯍꯟꯗꯕꯤꯗ ꯑꯩꯈꯣꯏ ꯃꯔꯤꯈꯛ ꯑꯣꯏꯔꯁꯨ ꯆꯥꯁꯤꯔꯥꯅ ꯑꯩꯁꯦ ꯅꯪꯉꯣꯟꯗ ꯍꯥꯢ ꯍꯥꯏꯒꯦꯅ ꯑꯩꯁꯦ ꯉꯔꯥꯡꯗꯒꯤ ꯑꯗꯨꯝ ꯈꯜꯂꯝꯃꯒ ꯅꯪꯉꯣꯟꯗ ꯍꯥꯏꯒꯦ ꯇꯧꯔ ꯑꯩꯁꯦ ꯑꯗꯨꯝ ꯀꯥꯎꯊꯣꯛ ꯂꯩꯔꯕ ꯑꯗꯨꯗꯨꯏꯅꯦ ꯑꯩꯅ ꯍꯧꯖꯤꯛ ꯅꯤꯡꯁꯤꯡ ꯏꯪꯉꯤꯀꯥꯟꯗ ꯍꯥꯏꯍꯧꯔꯒꯦꯅ ꯑꯩ ꯅꯪꯉꯣꯟꯗ ꯍꯥꯏꯔꯛꯏꯅꯤ
ꯌꯥꯏꯌꯦ ꯌꯥꯏꯌꯦ ꯆꯥꯁꯦ ꯑꯩꯈꯣꯏ ꯑꯃꯨꯛꯀ ꯍꯌꯦꯡ ꯔ ꯍꯪꯆꯤꯠꯂ ꯑꯃ ꯆꯥꯔ ꯁꯦ ꯍꯥꯏꯗꯤ ꯅꯍꯥꯟꯒꯤꯗꯣ ꯀꯨꯕꯤꯗꯨꯁꯨ ꯌꯥꯝꯁꯨ ꯌꯥꯝꯃꯟꯈ꯭ꯔꯦꯕ ꯌꯦꯟꯗꯨꯅ ꯈꯔ ꯋꯥꯠꯂꯦꯗꯅ ꯑꯗꯨꯗꯨꯅ ꯍꯥꯎꯕꯨꯗꯤ ꯍꯥꯎ ꯕꯀꯣ ꯑꯗꯨꯝ ꯍꯥꯏꯗꯤ ꯀꯨꯕꯤꯗꯨꯅ ꯅꯝꯃꯁꯨ ꯑꯗꯨꯝ ꯃꯔꯛꯇ ꯑꯗꯨꯝ ꯌꯦꯟꯗꯨꯗꯤ ꯌꯥꯎꯕꯅꯤꯅ ꯌꯦꯟꯒꯤ ꯃꯍꯥꯎ ꯑꯥꯎ ꯈꯤꯇꯪꯗꯤ ꯂꯥꯛꯏꯗꯅ ꯑꯗꯨ ꯑꯣꯏꯇꯥꯔꯁꯨ ꯍꯟꯗꯛꯇ ꯑꯩꯈꯣꯏ ꯇꯧꯗꯣꯏꯁꯤꯗꯤ ꯃꯤꯗꯣ ꯌꯥꯝꯍꯟꯗꯕꯤꯗ ꯃꯤ ꯗꯨ ꯌꯥꯝ ꯇꯥꯔꯗꯤ ꯍꯥꯏꯗꯤ ꯃꯌꯥꯝꯁꯨ ꯑꯃꯨꯛ ꯁꯣꯏꯕꯑꯣ ꯈꯣꯠꯄꯑꯣ ꯆꯥꯡꯁꯨ ꯄꯨꯕ ꯉꯝꯗ꯭ꯔꯦ ꯑꯩꯈꯣꯏꯅ ꯑꯗꯨꯝ ꯍꯥꯏꯗꯤ ꯍꯧꯗꯣꯛ ꯍꯧꯖꯤꯟ ꯇꯣꯏꯅ ꯇꯧꯕ ꯄꯣꯠ ꯅꯠꯇꯕꯅꯤꯅ ꯆꯥꯡ ꯄꯨꯕꯁꯨ ꯉꯝꯗ꯭ꯔꯦ ꯑꯗꯨꯗꯨꯅ ꯍꯥꯏꯗꯤ ꯅꯍꯥꯟꯒꯤꯗꯣ ꯃꯣꯔꯣꯛꯁꯨ ꯁꯥꯔꯦꯕ ꯃꯣꯃꯣꯗꯣ ꯃꯣꯔꯣꯛꯁꯨ ꯁꯥꯔꯦ ꯁꯨꯞꯇꯨꯁꯨ ꯁꯥꯔꯦ ꯑꯗꯩꯗꯤ ꯀꯩꯅꯣꯗꯨꯁꯨ ꯑꯗꯨꯝ ꯁꯥꯔꯦꯀꯣ ꯑꯗꯨꯗꯨꯅ ꯆꯥꯐꯝ ꯂꯥꯛꯐꯝꯗꯣ ꯢꯁ ꯃꯣꯔꯣꯛ ꯍꯥꯏꯗꯤ ꯁꯥꯅꯒ ꯁꯥꯕꯒ ꯃꯣꯔꯣꯛꯅꯒ ꯁꯥꯕꯒ ꯑꯗꯩꯗꯤ ꯆꯥꯐꯝ ꯂꯥꯛꯐꯝ ꯑꯃ ꯏꯈꯪ ꯈꯪꯍꯧꯗ꯭ꯔꯦꯕ ꯑꯗꯨ ꯅꯨꯃꯤꯠꯇꯣ ꯑꯗꯩꯗꯤ ꯍꯥꯏꯗꯤ ꯑꯥ ꯌꯦꯟꯗꯨ ꯖꯨ ꯄꯥꯛꯅ ꯆꯥꯝꯃꯈꯛ ꯀꯤꯅꯤꯅ ꯌꯦꯟꯗꯨꯁꯨ ꯌꯥꯝꯁꯨ ꯌꯥꯝꯗ꯭ꯔꯦ ꯑꯗꯨꯗꯨꯅ ꯃꯔꯨ ꯀꯩꯀꯩꯁꯨ ꯄꯥꯛꯅꯁꯨ ꯌꯥꯎꯗ꯭ꯔꯦꯗꯅ ꯑꯩꯈꯣꯏꯅ ꯃꯣꯃꯣ ꯁꯦꯝꯕꯩꯅꯦꯅ ꯑꯗꯨꯗꯨꯅ ꯁꯨꯞꯇꯨ ꯗ ꯍꯥꯞꯄꯗꯣ ꯍꯥꯏꯗꯤ ꯑꯗꯨꯝ ꯆꯔꯥꯡ ꯆꯔꯥꯡ ꯍꯥꯏꯗꯤ ꯑꯥ ꯃꯍꯤꯗꯨꯁꯨ ꯑꯃꯨꯛ ꯇꯧꯔꯤ ꯗꯣ ꯁꯨꯞꯇꯣ ꯌꯥꯝꯖꯟꯒꯤꯕꯩꯔ ꯈꯪꯗꯦꯅꯦ ꯊꯨꯝ ꯃꯣꯔꯣꯛ ꯏꯁꯥ ꯁꯥꯔꯒ ꯊꯨꯠ ꯊꯣꯝ ꯌꯥꯎꯗ꯭ꯔꯦꯕ ꯑꯗꯨꯗꯨꯅ ꯍꯥꯏꯗꯤ ꯁꯨꯝ ꯏꯁꯥꯗ ꯍꯥꯏꯗꯤ ꯄꯦꯟꯅ ꯆꯥꯖꯒꯤ ꯇꯥꯔꯖꯨ ꯍꯥꯏꯗꯤ ꯏꯁꯥꯅ ꯍꯥꯏꯗꯤ ꯄꯥꯝꯖꯕ ꯃꯛꯇꯣ ꯑꯗꯨꯃꯛꯇꯤ ꯊꯣꯛꯈꯤꯗ꯭ꯔꯦꯗꯅ ꯑꯗꯨꯗꯨꯅ ꯅꯪꯅ ꯁꯨꯃꯥꯏꯅ ꯑꯃꯨꯛ ꯍꯧꯗꯣꯔꯛꯄꯁꯦ ꯐꯔꯦ ꯑꯈꯣꯏꯗꯤ ꯍꯥꯏꯗꯤ ꯅꯣꯏꯗꯩ ꯉꯥꯛꯇ ꯁꯤꯖꯤꯟꯅꯕꯅꯤꯅ ꯑꯩꯖꯦ ꯍꯧꯗꯣꯛꯄ ꯉꯝꯗꯕꯤ ꯂꯩꯔꯝꯃꯤꯅꯦꯕ ꯍꯥꯏꯗꯤ ꯑꯗꯨꯝ ꯄꯦꯟꯒꯤꯗ꯭ꯔꯖꯨ ꯑꯃꯨꯛ ꯍꯧꯗꯣꯛꯎꯖꯦ ꯍꯥꯏꯕꯗ ꯑꯃꯨꯛ ꯀꯔꯤꯅꯣ ꯅꯣꯏ ꯑꯃꯨꯛ ꯀꯔꯤꯃꯨꯛ ꯍꯥꯏꯒꯅꯤ ꯅꯣꯏꯗꯤ ꯍꯥꯏꯗꯤ ꯔꯦꯟꯇ ꯅꯣꯏꯗꯤ ꯍꯣꯡ ꯔꯦꯟꯇ ꯂꯩꯔꯤꯅꯤ ꯑꯈꯣꯏꯅ ꯑꯃꯨꯛ ꯁꯤꯗ ꯄꯤꯖꯤꯗ ꯑꯃꯨꯛ ꯂꯩꯕꯅꯤꯗꯅ ꯃꯐꯝ ꯆꯞ ꯃꯥꯟꯅꯅ ꯂꯩꯕ ꯑꯣꯏ ꯇ ꯑꯗꯣ ꯁꯨꯝ ꯅꯣꯏꯗꯩꯗꯤ ꯒ꯭ꯌꯥꯁꯇꯩꯩ ꯀꯩꯗꯩ ꯂꯣꯏ ꯆꯪꯗꯣꯏꯅꯤꯅ ꯑꯩꯖꯦ ꯍꯧꯗꯣꯛꯄꯗꯨꯖꯨ ꯑꯃꯨꯛ ꯅꯨꯡꯉꯥꯏꯇ꯭ꯔꯕ ꯑꯗ ꯑꯩꯖꯦ ꯈꯟꯗꯤ ꯈꯜꯂꯝꯕꯅꯤ ꯅꯪꯅ ꯁꯨꯃꯥꯏꯅ ꯍꯧꯗꯣꯔꯛꯏꯖꯦ ꯌꯥꯝ ꯐꯔꯦ ꯑꯗꯨꯝ ꯆꯥ ꯆꯥꯊꯣꯛꯑꯖꯦ ꯍꯝꯃꯣ ꯍꯥꯏꯗꯤ ꯑꯈꯣꯏ ꯃꯤ ꯌꯥꯝꯗꯕꯤꯗ ꯃꯔꯤꯃꯨꯛ ꯀꯔꯤꯃꯨꯛ ꯈꯣꯏꯃꯨꯛ ꯆꯥꯔꯖꯦ ꯃꯣꯃꯣ ꯈꯛ ꯇꯧꯖꯤꯔꯅ ꯅꯠꯇ꯭ꯔ ꯑꯇꯣꯞꯄ ꯀꯔꯤ ꯌꯥꯎꯁꯤꯒꯦ
ꯆꯧꯁꯨ ꯌꯥꯎꯍꯟꯖꯦꯕ ꯌꯦꯟꯒꯤ ꯆꯧ ꯑꯃꯒ ꯌꯥꯎꯍꯜꯂꯁꯦ ꯑꯗꯨꯗꯨꯒ ꯁꯤꯡꯖꯨ ꯑꯃꯒ ꯌꯥꯎꯍꯜꯂꯁꯦ ꯃꯤꯃꯤꯒꯤ ꯁꯤꯡꯖꯨ ꯑꯃ ꯌꯥꯎꯍꯜꯂꯁꯦ ꯑꯗꯨꯃꯥꯏꯅ ꯄꯣꯠꯇꯣ ꯍꯥꯏꯗꯤ ꯀꯩꯁꯨ ꯃꯌꯥꯝ ꯃꯌꯥꯝ ꯇꯧꯗꯕꯤꯗ ꯃꯈꯟꯗꯣ ꯌꯥꯝꯃꯒꯗꯤ ꯐꯩꯗꯅ ꯍꯥꯏꯗꯤ ꯑꯃꯅ ꯑꯁꯤꯕꯨ ꯆꯥꯅꯤꯡꯗꯦ ꯑꯩ ꯑꯁꯤ ꯑꯣꯏꯅ ꯆꯥꯖꯒꯦꯕꯨ ꯍꯥꯏꯔꯁꯨ ꯑꯗꯨꯃꯥꯏꯅ ꯄꯣꯠꯁꯤ ꯄꯣꯠꯇꯣ ꯌꯥꯝꯃꯒꯗꯤ ꯑꯗꯨꯝ ꯆꯥꯃꯤꯟꯅꯕꯗ ꯑꯃꯅ ꯑꯃ ꯆꯥꯅꯔꯛꯄꯗ ꯑꯗꯨꯝ ꯌꯥꯏꯗꯅ ꯅꯨꯡꯖꯨ ꯅꯨꯡꯉꯥꯏꯕ ꯄꯣꯠꯇꯣ ꯌꯥꯝꯃꯒꯗꯤ ꯑꯗꯒꯤ ꯕꯤꯠꯁꯨ ꯂꯩꯗꯅ ꯑꯗꯨꯃꯥꯏꯅ ꯃꯤ ꯄꯨꯜꯂꯒ ꯆꯥꯃꯤꯟꯅꯗꯅ ꯈꯣꯠꯇꯅ ꯇꯧꯕꯗꯨꯗꯤ ꯑꯗꯨꯗꯨꯏꯅꯦꯕ ꯑꯩꯅ ꯅꯉꯣꯟꯗ ꯑꯃꯨꯛ ꯍꯧꯗꯣꯔꯛꯏꯁꯦ ꯁꯤ ꯋꯥꯔꯤꯖꯦ ꯑꯩꯖꯦ ꯍꯧꯖꯤꯛ ꯍꯧꯖꯤꯛꯁꯨ ꯑꯗꯨꯝ ꯆꯥꯅꯤꯡꯉꯤꯕꯅꯦꯕ ꯆꯥꯅꯤꯡꯕꯩ ꯋꯥꯗꯤ ꯈꯪꯕ꯭ꯔꯥ ꯑꯩꯅ ꯍꯌꯦꯡ ꯑꯣꯏꯅ ꯆꯥꯁꯤꯔꯥꯅ ꯑꯩꯁꯦ ꯋꯥꯈꯜ ꯈꯟꯖꯦ ꯈꯜꯂꯒ ꯍꯧꯖꯤꯛ ꯈꯨꯗꯛꯇ ꯍꯥꯏꯅꯔꯒ ꯍꯧꯖꯤꯛ ꯈꯨꯗꯛꯇ ꯁꯤꯟꯕꯗꯨꯗꯤ ꯑꯗꯨꯝ ꯑꯃꯁꯨ ꯑꯃꯁꯨ ꯀꯩꯁꯨ ꯑꯃ ꯌꯥꯔꯒ ꯑꯃ ꯑꯁꯨꯃꯥꯏꯅ ꯀꯩꯁꯨ ꯌꯥꯔꯛꯑꯣꯏꯌꯦꯕ ꯑꯗꯨꯗꯨꯅ ꯑꯩꯅ ꯍꯌꯦꯡ ꯑꯣꯏꯅ ꯆꯥꯔꯁꯨ ꯆꯥꯅꯕ ꯑꯩ ꯍꯧꯖꯤꯛꯇꯤ ꯍꯧꯗꯣꯛꯍꯧꯔꯒꯦꯅ ꯈꯜꯂꯒ ꯑꯩꯖ ꯅꯉꯣꯟꯗ ꯍꯥꯏꯔꯛꯏꯅꯦꯕ ꯑꯗꯣ ꯅꯪꯒ ꯂꯩꯃꯤꯟꯅꯕꯗꯨꯗꯖꯨ ꯍꯥꯏꯐꯦꯠ ꯑꯗꯨꯝ ꯍꯪꯉꯣꯕ ꯆꯥꯁꯤꯔ ꯈꯣꯠꯁꯤꯔ ꯁꯨꯃꯥꯏ ꯁꯨꯃꯥꯏꯅ ꯍꯥꯏꯔꯛꯑꯦ ꯍꯌꯦꯡꯗꯣ ꯆꯥꯁꯤꯔ ꯈꯣꯠꯁꯤꯔꯅ ꯗꯨꯃꯥꯏꯅ ꯍꯥꯏꯌꯣꯕ ꯑꯗꯣ ꯃꯥꯁꯨ ꯌꯥꯔꯒꯗꯤ ꯅꯣꯏꯕꯅꯤꯃꯛ ꯌꯥꯔꯒꯗꯤ ꯗꯨꯝ ꯌꯥꯔꯦꯗꯅ ꯆꯞ ꯆꯥꯔꯦ ꯑꯗꯨꯒ ꯑꯈꯣꯏ ꯃꯔꯤ ꯑꯗꯨꯝ ꯆꯥꯃꯤꯟꯅꯕ ꯑꯗꯒꯤ ꯁꯦꯝꯕ ꯈꯣꯠꯄꯗꯨꯁꯨ ꯑꯗꯨꯝ ꯑꯈꯣꯏ ꯃꯔꯤ ꯇꯧꯃꯤꯟꯅꯔꯒꯗꯤ ꯑꯗꯨꯝ ꯊꯨꯖꯨ ꯊꯨꯔꯦꯗꯅ ꯄꯣꯠꯇꯨꯅ ꯅꯨꯃꯤꯗꯥꯡ ꯅꯍꯥꯟꯒꯤꯗꯨꯗꯤ ꯅꯨꯃꯤꯗꯥꯡ ꯇꯥꯏꯗꯅ ꯑꯗꯨꯗꯨꯅ ꯅꯨꯃꯤꯗꯥꯡ ꯇꯥꯗꯅꯕ ꯍꯥꯏꯗꯤ ꯈꯔ ꯉꯜꯂꯤꯀꯥꯟꯗ ꯄꯨꯡ ꯑꯃ ꯁ꯭ꯋꯥꯏ ꯇꯥꯔꯛꯄ ꯁ꯭ꯋꯥꯏꯗꯒꯤ ꯅꯨꯡꯁꯥ ꯁꯥꯔꯒꯁꯨ ꯍꯥꯏꯗꯤ ꯄꯨꯡ ꯑꯃ ꯁ꯭ꯋꯥꯏ ꯇꯥꯔꯛꯄꯗꯒꯤ ꯑꯣꯏꯅ ꯍꯧꯁꯦꯕ ꯍꯥꯏꯗꯤ ꯄꯣꯠꯇꯣ ꯑꯗꯨꯃꯥꯏꯅ ꯃꯈꯜ ꯃꯈꯜ ꯇꯧꯁꯦꯅ ꯈꯟꯕꯅꯤꯅ ꯑꯗꯨꯃꯥꯏꯅ ꯈꯔ ꯉꯟꯅ ꯇꯧꯔꯒꯗꯤ ꯉꯟꯅ ꯂꯣꯏꯁ ꯊꯤꯜꯂꯤꯗꯨꯅ ꯆꯥꯕ ꯈꯣꯠꯄꯗꯨꯖꯨ ꯑꯗꯒꯤ ꯄꯣꯊꯥꯕ ꯍꯥꯏꯗꯤ ꯑꯗꯨꯝ ꯆꯥꯕ ꯊꯛꯄ ꯂꯣꯏꯔꯒ ꯍꯥꯏꯐꯦꯠ ꯄꯣꯊꯥꯔꯒ ꯈꯣꯠꯂꯒ ꯑꯃꯨꯛ ꯂꯩꯃꯤꯟꯅꯔꯅꯤ ꯑꯗꯨꯒ ꯍꯩ ꯃꯍꯤ ꯑꯃꯃꯨꯛ ꯊꯛꯑꯁꯨ ꯌꯥꯔꯦ ꯑꯗꯨꯃꯥꯏꯅ ꯉꯥꯏꯍꯥꯛ ꯂꯩꯔꯝꯃꯒ ꯑꯩꯅ ꯑꯗꯨꯃꯥꯏꯅ ꯈꯟꯕꯅꯦꯕ ꯆꯥꯕ ꯕ ꯁꯠꯂꯥꯎ ꯂꯣꯏꯕꯒ ꯍꯥꯏꯗꯤ ꯑꯗꯨꯝ ꯅꯣꯏ ꯀꯥꯗ ꯑꯃꯨꯛ ꯆꯠꯈꯤꯕꯗꯨꯗꯤ ꯅꯨꯡꯉꯥꯏꯇꯦꯗꯅ ꯍꯩ ꯃꯍꯤꯃ ꯃꯀꯩ ꯑꯃ ꯑꯌꯤꯡꯕ ꯑꯃ ꯑꯗꯨꯃꯥꯏꯅ ꯑꯃꯨꯛ ꯊꯛꯃꯤꯟꯅꯔꯒ ꯉꯥꯏꯍꯥꯛ ꯋꯥꯔꯤ ꯋꯥꯇꯥꯏ ꯇꯧꯔꯒ ꯑꯗꯨꯃꯥꯏꯅ ꯂꯩꯔꯒꯗꯤ ꯅꯨꯡꯉꯥꯏꯗꯅ ꯍꯧꯖꯤꯛꯇꯤ ꯀꯣꯂꯦꯖ ꯑꯃ ꯀꯥꯕꯁꯨ ꯅꯠꯇꯦ ꯁꯨꯠ ꯇꯤꯅꯤꯅ
ꯌꯥꯏꯌꯦ ꯌꯥꯏꯌꯦ ꯅꯪꯅ ꯑꯗꯨꯃꯥꯏꯅ ꯍꯧꯗꯣꯔꯛꯏꯗꯣ ꯍꯥꯏꯗꯤ ꯃꯤ ꯌꯥꯝꯗꯕꯤ ꯇꯧꯔꯖꯤ ꯃꯤ ꯌꯥꯝꯃꯗꯤ ꯋꯥꯥꯖꯨ ꯌꯥꯝꯃꯤ ꯑꯗꯨꯗꯨꯅꯅꯦ ꯁꯥꯒ ꯁꯥꯕꯒ ꯀꯣꯛꯁꯦ ꯉꯥꯎꯋꯦꯕ ꯑꯃꯅ ꯁꯤ ꯆꯥꯅꯤꯡꯉꯤ ꯍꯥꯏ ꯁꯤ ꯆꯥꯅꯤꯡꯗꯦ ꯍꯥꯏ ꯉꯍꯥꯟꯒꯤꯗꯨꯖꯨ ꯍꯥꯏꯗꯤ ꯃꯣꯃꯣ ꯈꯛ ꯅꯠꯇꯕꯤꯗ ꯀꯩ ꯀꯩ ꯈꯔ ꯍꯥꯞꯇꯧꯗꯣ ꯈꯔꯅ ꯆꯥꯅꯤꯡꯉꯤꯒ ꯆꯥꯅꯤꯡꯗꯦꯗ ꯃꯌꯥꯝ ꯂꯣꯜꯂꯕꯅꯤꯅ ꯃꯣꯃꯣꯗꯨꯗ ꯃꯌꯥꯝ ꯇꯧꯔꯕꯅꯤꯅ ꯐꯨꯠꯄ ꯈꯣꯠꯄ ꯍꯥꯏꯗꯤ ꯏꯁꯇꯤꯝ ꯇꯧꯕꯗꯖꯨ ꯃꯌꯥꯝꯖꯨ ꯋꯥꯔꯦ ꯑꯗꯩꯗꯤ ꯊꯦꯡꯖꯨ ꯊꯦꯡꯉꯦꯗꯅ ꯑꯗꯨꯗꯨꯅ ꯍꯥꯏꯗꯤ ꯑꯈꯣꯏꯅ ꯍꯌꯦꯡ ꯍꯌꯦꯡꯖꯦ ꯇꯧꯔꯖꯦ ꯍꯌꯦꯡꯖꯦ ꯇꯧ ꯇꯥꯔꯗꯤ ꯈꯔ ꯉꯟꯅ ꯅꯪꯅ ꯍꯥꯏꯔꯤꯗꯣ ꯈꯔ ꯉꯟꯅ ꯇꯧ ꯇꯥꯔꯗꯤ ꯑꯗꯨꯝ ꯍꯥꯏꯗꯤ ꯉꯟꯅꯕꯨ ꯂꯣꯏꯔꯗꯤ ꯑꯗꯨꯝ ꯉꯥꯏꯍꯥꯛ ꯄꯣꯊꯥꯔ ꯈꯣꯠꯂꯒ ꯆꯥꯔꯒꯤꯕꯅꯤꯅ ꯄꯨꯛꯇꯣ ꯊꯜꯂꯕꯅꯤꯅ ꯉꯥꯏꯍꯥꯛ ꯄꯣꯊꯥꯔ ꯈꯣꯠꯂꯒ ꯑꯗꯩꯗꯤ ꯁꯨꯝ ꯃꯄꯥꯟꯗꯩ ꯊꯣꯛꯑꯒ ꯍꯩ ꯃꯍꯤ ꯑꯃ ꯑꯌꯤꯡꯕ ꯑꯃ ꯂꯩꯔꯨꯔꯣ ꯈꯣꯠꯂꯨꯔ ꯈꯣꯏ ꯉꯥꯏꯍꯥꯛ ꯋꯥꯔꯤ ꯋꯥꯇꯥꯏ ꯁꯥꯗꯅ ꯈꯣꯠꯇꯅ ꯑꯗꯨꯝ ꯇꯧ ꯌꯥꯏꯗꯅ ꯉꯍꯥꯟꯒꯤꯗꯨꯗꯤ ꯊꯦꯡꯖꯨ ꯊꯦꯡꯉꯦ ꯅꯠꯇ꯭ꯔ ꯈꯣꯏꯅ ꯇꯧꯕꯗꯣ ꯄꯨꯡ ꯇꯔꯨꯛ ꯇꯔꯦꯠ ꯇꯔꯦꯠ ꯁ꯭ꯋꯥꯏꯃꯨꯛ ꯇꯥꯔꯝꯃꯅꯤ ꯈꯣꯏꯅ ꯉꯍꯥꯟ ꯃꯣꯃꯣꯆꯥꯖꯦꯅ ꯍꯧꯅꯔꯒ ꯇꯧꯔꯤ ꯁꯦꯝꯕ ꯈꯣꯠꯄ ꯇꯧꯔꯤ ꯃꯌꯥꯝꯖꯤꯡꯗꯣ ꯑꯗꯩꯗꯤ ꯑꯗꯨꯝ ꯍꯥꯏꯗꯤ ꯂꯣꯏꯕꯗꯖꯨ ꯄꯨꯡ ꯇꯔꯥꯃꯥꯊꯣꯏ ꯇꯥꯔꯕꯅꯤꯅ ꯍꯩ ꯃꯍꯤ ꯊꯛꯅꯤꯡꯉꯖꯨ ꯇ꯭ꯔꯥꯃꯥꯊꯣꯏꯗꯨꯗꯗꯤ ꯀꯔꯥꯏꯗꯒꯤ ꯊꯣꯛꯎꯅꯤ ꯈꯣꯏꯗꯤ ꯒꯦꯠꯁꯨ ꯂꯣꯜꯂꯕꯅꯤꯅ ꯑꯗꯨꯗꯨꯅ ꯊꯛꯅꯤꯡ ꯊꯛꯅꯤꯡꯅ ꯑꯗꯨꯝ ꯊꯛꯇ꯭ꯔꯦꯗꯅ ꯑꯩꯗꯤ ꯑꯗꯨ ꯅꯨꯃꯤꯠꯇꯨꯗ ꯍꯩ ꯃꯍꯤꯖꯦ ꯑꯗꯨꯛꯀꯤ ꯃꯇꯤꯛꯅꯦ ꯑꯩꯅ ꯊꯛꯅꯤꯡꯉꯤꯖꯦ ꯍꯥꯏꯗꯤ ꯀꯩꯅꯣꯝꯃ ꯁꯨꯝ ꯑꯍꯥꯎꯕ ꯑꯃ ꯆꯤꯟꯗ ꯀꯩꯅꯣꯝꯃ ꯆꯥꯔꯨꯕꯒꯤ ꯑꯩꯖꯦ ꯍꯩ ꯃꯍꯤ ꯊꯛꯅꯤꯡꯕꯗꯨꯅꯦꯕ ꯑꯩꯅ ꯇꯧꯔꯤꯖꯦ ꯈꯪꯕ꯭ꯔ ꯑꯗꯨꯗꯨꯅ ꯅꯨꯃꯤꯠꯇꯨꯗꯗꯤ ꯐꯪꯖꯨ ꯐꯪꯗ꯭ꯔꯦ ꯗꯨꯗꯨꯅ ꯍꯌꯦꯡꯖꯦ ꯇꯧꯕ ꯁꯤꯗ ꯈꯔ ꯉꯟꯅ ꯇꯧꯔꯁꯤ ꯉꯟꯅ ꯁꯦꯝꯕꯗꯒꯤ ꯀꯩꯗꯒꯤ ꯇꯧꯔꯖꯤ ꯑꯗꯨꯗꯨꯒ ꯍꯥꯏꯗꯤ ꯃꯣꯃꯣꯖꯦ ꯍꯥꯏꯗꯤ ꯅꯍꯥꯟꯒꯤꯗꯨꯗꯤ ꯌꯥꯝꯃꯜꯂꯦꯕ ꯈꯣꯏꯅ ꯇꯧꯔꯤ ꯄꯣꯠꯇꯣ ꯑꯗꯨꯗꯨꯅ ꯃꯣꯃꯣꯖꯦ ꯈꯤꯇꯪ ꯍꯥꯏꯗꯤ ꯎꯝ ꯈꯔ ꯍꯥꯏꯗꯤ ꯌꯦ ꯑꯥ ꯇꯧꯔꯁꯦ ꯅꯍꯥꯟꯒꯤꯗꯨꯗꯒꯤ ꯆꯥꯡ ꯈꯔ ꯍꯟꯙꯔꯒ ꯑꯗꯨꯗꯨꯒ ꯌꯦꯟ ꯈꯔ ꯂꯦꯝꯕꯗꯨꯅ ꯍꯥꯏꯗꯤ ꯎꯝ ꯀꯩꯅꯣꯗꯣ ꯀꯣꯕꯤꯗꯣ ꯌꯥꯝ ꯄꯥꯛ ꯍꯥꯞꯄꯔꯣꯏꯖꯦꯕ ꯍꯥꯞꯄꯖꯨ ꯃꯃꯤꯡꯒꯤ ꯍꯥꯞꯄꯖꯤ ꯌꯦꯟꯗꯨꯅ ꯈꯔ ꯅꯝꯅ ꯆꯥꯔꯖꯦꯕ ꯑꯈꯣꯏ ꯃꯔꯤ ꯆꯥꯕꯅꯤꯅ ꯈꯔ ꯑꯗꯨꯝ ꯍꯥꯎꯅꯕ ꯇꯧꯔꯖꯦꯕ ꯅꯍꯥꯟꯒꯤꯗꯨꯗꯤ ꯀꯔꯥꯏꯗꯒꯤ ꯈꯔ ꯑꯝꯅ ꯄꯩꯁꯥ ꯄꯨꯊꯣꯛꯑꯣ ꯌꯥꯗꯦ ꯈꯔ ꯑꯝꯅ ꯌꯥꯝꯃꯜꯂꯤꯃꯨ ꯍꯥꯏ ꯑꯗꯨꯅ ꯒ꯭ꯌꯥꯟꯃꯦꯟ ꯑꯝ ꯇꯍꯧꯗ꯭ꯔꯦꯗꯅ ꯑꯗꯨꯅ ꯈꯣꯏ ꯌꯥꯅꯕ ꯑꯈꯣꯏ ꯃꯔꯤ ꯇꯧꯔꯤꯉꯩꯖꯤꯗ ꯈꯔ ꯍꯦꯟꯅ ꯅꯝꯃ ꯈꯣꯠꯂꯒ ꯈꯔ ꯆꯥꯔꯅꯤ ꯆꯥꯔꯗꯤ ꯅꯣꯡ ꯐꯥꯗꯣꯛ ꯆꯥꯕ ꯄꯣꯠꯅꯤ ꯇꯣꯏꯅ ꯆꯥꯕꯁꯨ ꯅꯠꯇꯦ ꯑꯗꯨꯗꯨꯅ ꯁꯦꯝꯃꯖꯦ ꯑꯗꯩꯗꯤ ꯍꯣꯏ ꯅꯪꯅ ꯑꯃ ꯆꯤꯛꯀꯟ ꯆꯧ ꯁꯦꯝꯖꯦ ꯍꯥꯏꯕꯗꯣ ꯑꯗꯨꯖꯨ ꯌꯥꯏ ꯆꯤꯛꯀꯟ ꯆꯧ ꯁꯦꯝꯃꯖꯨ ꯌꯥꯏ ꯑꯗꯩꯗꯤ ꯑꯗꯨꯝ ꯑ ꯑ ꯑ ꯀꯩꯅꯣ ꯇꯨ ꯑꯦꯛꯁꯀꯨꯝꯕ ꯀꯩꯒꯨꯝꯕ ꯑꯗꯨꯝ ꯆꯥꯔ ꯈꯣꯠꯂ ꯖꯨ ꯇꯧꯔꯁꯨ ꯌꯥꯏ ꯑꯗꯨꯝ ꯃꯇꯝꯗꯨꯗ ꯍꯌꯦꯡꯖꯤꯗ ꯑꯗꯨꯝ ꯊꯣꯛꯄ ꯊꯣꯛꯄ ꯑꯈꯣꯏꯅ ꯄꯣꯠ ꯂꯩꯕ ꯆꯠꯄꯗ ꯑꯗꯨꯒꯤꯗꯤ ꯑꯗꯨꯝ ꯈꯟꯅꯔꯖꯦ ꯑꯗꯩꯗꯤ ꯁꯨꯝ ꯍꯥꯏꯗꯤ ꯋꯥꯔꯤ ꯋꯥ ꯇꯥꯏꯃꯨꯛ ꯉꯥꯏꯍꯥꯛ ꯁꯥꯔ ꯈꯣꯠꯂꯒ ꯂꯣꯏꯁꯟꯅꯔꯗꯤ ꯐꯩꯗꯅ ꯉꯍꯥꯟꯒꯤꯗꯨꯗꯤ ꯀꯔꯥꯏꯗꯒꯤ ꯆꯥꯕꯗꯨꯖꯨ ꯍꯊꯨ ꯍꯊꯨ ꯆꯥꯔꯦ ꯑꯗꯩꯗꯤ ꯑꯃꯨꯛ ꯀꯩꯝ ꯋꯥꯔꯤ ꯁꯥꯕ ꯅꯪꯗꯦ ꯄꯣꯠ ꯆꯩ ꯀꯩꯀꯩ ꯂꯣꯏꯁꯜꯂꯤꯉꯩꯗꯗꯤ ꯇ꯭ꯔꯥꯃꯥꯊꯣꯏ ꯍꯦꯜꯂꯕꯅꯤꯅ ꯑꯗꯨꯝ ꯇꯨꯝꯕꯖꯦ ꯆꯪꯅꯔꯦꯗꯅ ꯅꯍꯥꯟꯒꯤꯗꯨꯗꯤ ꯕꯤꯠ ꯑꯃ ꯏꯌꯥꯎ ꯌꯥꯎꯍꯧꯗ꯭ꯔꯦꯕ ꯑꯗꯨꯗꯨꯅ ꯍꯌꯦꯡꯗꯤ ꯈꯔ ꯉꯟꯅ ꯄꯨꯡ ꯑꯗꯨꯝ ꯄꯨꯡ ꯑꯃ ꯁ꯭ꯋꯥꯏꯗꯩ ꯄꯣꯠ ꯆꯩꯩ ꯂꯩꯕ ꯆꯠꯁꯦ ꯌꯥꯕ ꯅꯠꯇ꯭ꯔꯣ
ꯌꯥꯏꯌꯦ ꯑꯗꯨꯒꯤꯗꯤ ꯑꯗꯣ ꯄꯣꯠ ꯆꯩꯩ ꯂꯩꯕ ꯆꯠꯄꯁꯦ ꯑꯗꯨꯃꯥꯏꯅ ꯈꯨꯗꯛꯇ ꯂꯩꯕ ꯆꯠꯇꯣꯏ ꯁꯔꯨꯛꯅꯦ ꯀꯩꯅꯣꯗ ꯈꯔ ꯉꯜꯂꯤꯀꯥꯟꯗ ꯄꯨꯡ ꯃꯥꯄꯟ ꯇꯔꯥ ꯁꯥꯏ ꯇꯥꯔꯛꯄꯖꯤꯗ ꯉꯟꯅ ꯑꯗꯨꯝ ꯆꯠꯊꯣꯛꯎꯔꯦꯗꯅ ꯅꯨꯡꯁꯥ ꯀꯥ ꯍꯦꯟꯅ ꯃꯌꯥꯝ ꯌꯥꯛꯅ ꯁꯥꯗ꯭ꯔꯤꯀꯥꯟꯗ ꯑꯗꯨꯗꯨꯒ ꯄꯣꯠꯆꯩꯁꯦ ꯂꯩꯁꯤꯜꯂꯨꯔꯒ ꯊꯝꯃꯦꯗꯅ ꯑꯗꯨꯗꯨꯒ ꯑꯦ ꯁꯨꯃꯥꯏꯅ ꯄꯨꯡ ꯑꯁꯨꯛꯇꯒꯤ ꯑꯁꯤꯗꯩ ꯍꯧꯖꯤꯛ ꯇꯧꯔꯁꯤꯔ ꯈꯣꯠꯂꯁꯤꯔ ꯍꯥꯏꯗꯣ ꯍꯥꯏꯅꯔꯒ ꯄꯨꯡ ꯑꯃ ꯑꯅꯤ ꯑꯗ꯭ꯋꯥꯏ ꯇꯥꯔꯛꯄꯗ ꯑꯩ ꯑꯃꯨꯛ ꯅꯉꯣꯟꯗ ꯀꯣꯜꯗꯣ ꯇꯧꯔꯒ ꯑꯩ ꯑꯗꯨꯝ ꯍꯥꯏꯗꯤ ꯍꯥꯏꯔꯛꯀꯦꯕ ꯀꯨꯝꯃꯛ ꯑꯣ ꯂꯥꯛꯑꯣ ꯁꯦꯝꯕ ꯍꯧꯔꯁꯦ ꯍꯧꯔꯁꯦ ꯈꯣꯠꯂꯁꯤꯅ ꯑꯩ ꯑꯗꯨꯝ ꯍꯥꯏꯔꯛꯀꯦꯕ ꯗꯨꯋꯤꯕꯨꯗꯤ ꯑꯗꯣ ꯍꯌꯦꯡꯁꯦ ꯑꯩ ꯑꯗꯨꯝ ꯍꯥꯏꯔꯛꯑꯒꯦ ꯑꯗꯨꯗꯨꯒ ꯑꯥ ꯍꯥ ꯑꯗꯨ ꯀꯩꯅꯣ ꯇꯧꯕꯅꯦ ꯕꯖꯥꯔꯗꯣ ꯍꯥꯟꯅ ꯆꯠꯊꯣꯛꯎꯔꯁꯦ ꯕꯖꯥꯔ ꯆꯠꯊꯣꯛꯄꯁꯦ ꯕꯖꯥꯔꯁꯤꯗ ꯄꯣꯠꯁꯦ ꯂꯩꯕ ꯆꯠꯄꯁꯤꯗ ꯍꯩ ꯃꯍꯤ ꯀꯩ ꯀꯥꯗꯗꯤ ꯗꯨꯗꯣ ꯌꯥꯎꯔꯛꯑꯔꯣꯏꯁꯦꯕ ꯄꯣꯠꯆꯩ ꯀꯟꯅ ꯁꯦꯝꯅꯕ ꯃꯨꯟꯗꯣꯔꯦ ꯍꯥꯏꯕꯀꯥꯟꯗꯣ ꯑꯗ꯭ꯋꯥꯏ ꯀꯥꯟꯗꯣ ꯑꯩꯅ ꯅꯪꯒ ꯑꯩꯒ ꯑꯣꯏꯔꯁꯨꯅꯦ ꯏꯕꯥꯅꯤ ꯈꯛ ꯑꯣꯏꯔꯁꯨ ꯊꯣꯛꯑꯒ ꯁꯠ ꯂꯥꯎꯅ ꯂꯩꯁꯤꯜꯂꯨꯔꯁꯦꯕ ꯑꯗꯨꯃꯥꯏ ꯃꯥꯏꯟ ꯇꯧꯔꯁꯦꯕ ꯍꯌꯦꯡꯗꯣ
ꯌꯥꯏꯌꯦ ꯌꯥꯏꯌꯦ ꯑꯗꯨꯗꯤ ꯍꯌꯦꯡ ꯑꯗꯨꯝ ꯄꯥꯎ ꯐꯥꯎꯔꯛꯑꯖꯦ ꯀꯣ ꯊꯝꯃꯒꯦ ꯉꯁꯤꯒꯤꯗꯤ
ꯊꯝꯃꯣ ꯊꯝꯃꯣ